ꯍꯜꯂꯣ
ꯏꯁ ꯕꯦꯝ ꯀꯩꯅꯣ
ꯀꯩ ꯍꯥꯏꯒꯦ
ꯐꯨꯒꯗꯣꯏꯅꯦꯡ
ꯆꯥꯛꯆꯥꯔꯕꯣ ꯏꯆꯦ
ꯆꯥꯔꯦ
ꯀꯩ ꯃꯊꯦꯜ ꯆꯥꯕꯤꯔꯕ
ꯎꯝ ꯀꯥꯡꯁꯣꯏ ꯆꯥꯏꯌꯦ ꯅꯪꯗꯤ ꯀꯩ ꯆꯥꯔꯒꯦ ꯆꯥꯗ꯭ꯔꯤꯕꯣ
ꯑꯥ ꯆꯥꯔ‌ꯦ ꯑꯩꯁꯨ ꯑꯗꯣ ꯉꯁꯤꯗꯤ ꯀꯩꯅꯣ ꯑꯥ ꯀꯣꯕꯤ ꯀꯣꯕꯤ ꯆꯝꯊꯣꯡ ꯑꯃꯒꯅꯦ
ꯎꯝ
ꯑꯗꯨꯒ ꯀꯩꯅꯣꯗꯣ ꯈꯥꯃꯦꯟ ꯑꯁꯤꯟꯕꯗꯨꯅꯦ ꯑꯗꯨꯒ ꯇꯤꯜꯍꯧ ꯃꯅꯥꯗꯣ ꯑꯁꯥꯡꯕꯗꯣ
ꯎꯝ
ꯏꯁꯄ꯭ꯔꯤꯡ ꯑꯣꯅꯤꯌꯟꯗꯣ ꯑꯗꯨꯒ ꯊꯥꯎꯗ ꯁꯣꯛ ꯇꯧꯔꯒ ꯉꯧꯔꯦꯗꯅ ꯑꯗꯨꯒ ꯃꯣꯔꯣꯛ ꯊꯥꯛꯆꯜꯂ‌ꯦ ꯑꯗꯨꯒ ꯑꯗꯨ ꯆꯠꯅꯤ ꯑꯣꯏꯅ ꯆꯥꯔꯦ
ꯍꯥꯎꯔꯝꯗꯧ ꯃꯥꯜꯂꯤꯗ
ꯍꯥꯎꯕꯅ ꯃꯁꯥꯂꯥꯒ ꯊꯛꯆꯟꯕꯅꯦ
ꯀꯅꯥꯅ ꯊꯣꯡꯉꯤꯕ ꯅꯪꯅ
ꯍꯣꯏ ꯑꯩꯅ ꯊꯣꯡꯕꯅꯤꯗꯅ
ꯃꯤ ꯂꯣꯏ ꯆꯥꯛꯑꯦ ꯈꯨꯕꯤꯒ ꯂꯣꯏ ꯆꯤꯛꯊꯠꯂꯝꯃꯅꯤ
ꯕꯤꯅꯥꯥ ꯍꯩꯅꯗꯤꯌꯦ
ꯉꯁꯤꯗꯤ ꯀ꯭ꯂꯥꯁ ꯆꯠꯇ꯭ꯔꯕꯣ
ꯉꯁꯤ ꯑꯩꯈꯣꯏꯒꯤ ꯀ꯭ꯂꯥꯁ ꯑꯣꯐꯅꯦ ꯑꯩꯈꯣꯏꯒꯤ ꯑꯥ ꯅꯤꯡꯊꯧꯀꯥꯕ ꯅꯨꯃꯤꯠ ꯇꯧꯔꯅꯤꯗꯅ ꯑꯗꯒꯤ ꯉꯁꯤ ꯂꯩꯕꯥꯛꯄ‌ꯣꯛꯄ ꯅꯠꯇ꯭ꯔꯥ ꯂꯩꯕꯥꯛꯄ‌ꯣꯛ ꯑꯣꯐ ꯂꯩꯔꯅꯤ ꯃꯊꯪ ꯇꯧꯔꯅꯤ ꯍꯞꯇꯥ ꯑꯃꯗ ꯅꯨꯃꯤꯠ ꯃꯔꯤꯔꯥ ꯃꯉꯥ ꯃꯔꯤ ꯃꯔꯤ ꯇꯧꯕ
ꯃꯔꯤ ꯇꯧꯕ
ꯎꯝ ꯑꯁ ꯋꯥꯏꯑꯦꯗ ꯉꯁꯥꯏꯗꯩ ꯇꯨꯝꯅꯤꯡ ꯇꯨꯝꯕꯨ ꯇꯨꯝꯅꯤꯡꯉꯕꯅꯦ ꯅꯣꯡ ꯑꯃꯨꯛ ꯇꯥꯔꯦ ꯐꯤ ꯁꯨꯔꯒ
ꯑꯩꯗꯤ ꯅꯪꯒꯤ ꯀꯩꯅꯣ ꯎꯕꯗ ꯏꯁꯇꯦꯇꯁ ꯎꯕꯗ ꯑꯩꯁꯦ ꯑꯃꯨꯛ ꯀꯩꯅꯣꯝ ꯅꯤꯡꯖꯪꯉꯛꯑꯦ
ꯀꯩ
ꯑꯩꯈꯣꯏ ꯂꯩꯀꯥꯏꯒꯤ ꯀꯩꯅꯣ ꯏꯃꯥꯟꯅꯕꯤ ꯑꯃ ꯂꯩꯌꯦ
ꯎꯝ
ꯕꯤꯖꯤꯅꯦꯁ ꯇꯧꯕ ꯃꯥꯁꯨ
ꯎꯝ
ꯑꯗꯨꯒꯤꯗꯣ ꯔꯤꯃꯥꯏꯟ ꯅꯠꯇꯦ ꯎꯁꯤꯠꯇꯕꯩ ꯅꯠ ꯇꯦ ꯑꯩꯅ ꯍꯥꯏꯕꯗꯤꯅꯦ ꯑꯗꯨꯝ ꯔꯤꯃꯥꯏꯟ ꯇꯧꯔꯛꯄꯗꯣ ꯊꯥꯏꯅ ꯑꯥ ꯊꯥꯏꯅꯒ ꯑꯩꯅ ꯃꯉꯣꯟꯗꯒ ꯍꯥꯏꯈꯤꯕꯅꯦ ꯑꯗꯨꯒ ꯃꯥꯒꯤ ꯃꯤꯡꯒꯁꯦ ꯑꯦꯟꯇꯔꯄ꯭ꯔꯥꯏꯖꯦꯁꯀ ꯊꯝꯕꯅꯦꯕ ꯑꯩꯅ ꯈꯪꯕ꯭ꯔꯥ ꯑꯩꯅ ꯊꯝꯖꯟꯕꯅꯦꯕ
ꯃꯥ ꯀꯗꯥꯏ ꯌꯧꯒ꯭ꯔꯒꯦ ꯃꯥ ꯍꯥꯏꯗꯤ ꯑꯥ ꯔꯦꯡ ꯀꯌꯥ ꯌꯧꯒ꯭ꯔꯒꯦ
ꯑꯁ ꯔꯦꯡ ꯑꯥ ꯌꯧꯈ꯭ꯔꯦ ꯍꯧꯖꯤꯛꯇꯤ
ꯎꯝ
ꯕꯤꯖꯤꯅꯦꯁꯀ ꯇꯧꯗ꯭ꯔꯦ ꯍꯧꯖꯤꯛꯇꯤ ꯃꯥꯒꯤ ꯑꯥꯏꯂꯥꯁꯀꯤ ꯅꯨꯄꯤꯒꯤ ꯅꯦꯜꯁꯀꯤꯒ ꯑꯥꯏꯂꯥꯁꯀ ꯇꯧꯔꯒ ꯌꯥꯝ ꯊꯤꯟ ꯅꯩꯈ꯭ꯔꯦ ꯍꯧꯖꯤꯛꯇꯤ
ꯅꯪ ꯍꯥꯞꯆꯜꯂꯨꯔꯣꯗꯅ ꯑꯗꯨꯗꯤ ꯅꯃꯥꯟꯅꯕꯤꯗꯒꯤ
ꯎꯝ ꯅꯠꯇ ꯇꯧꯏꯗꯨꯗꯤ
ꯑꯗꯨꯗꯤ ꯑꯩꯈꯣꯏꯒꯤ ꯁꯥꯞ ꯑꯩꯈꯣꯏꯒꯤ ꯅꯠꯇ꯭ꯔꯦꯗ ꯑꯥꯏꯂꯥꯁꯀꯥ
ꯅꯠꯇꯦ ꯅꯪꯅꯥꯍꯟ ꯅꯪ ꯅꯪ ꯅꯪꯅ ꯇꯧꯔꯤꯗꯣ ꯑꯗꯨ ꯍꯥꯟꯅ ꯇꯧꯔꯝꯃꯦꯕ ꯃꯥꯁꯨ
ꯍꯣꯏꯕꯥ ꯍꯣꯏꯕꯥ ꯑꯗꯣ ꯃꯥꯅ ꯇꯧꯔꯤ ꯕꯤꯖꯤꯅꯦꯁꯇꯣ
ꯑꯥ
ꯑꯗꯨꯗꯤ ꯑꯩꯈꯣꯏꯗꯤ ꯁꯞꯄꯣꯔꯠ ꯇꯧ ꯍꯥꯏꯗꯤ ꯁꯞꯄꯣꯔꯠ ꯇꯧ ꯍꯥꯏ ꯏꯃꯥꯟꯅꯕꯤ ꯑꯣꯏꯔꯁꯨ ꯑꯩ ꯑꯗꯨ ꯈꯨꯖꯤꯟꯗꯣ ꯑꯩ ꯀꯔꯥꯏ ꯍꯞ ꯑꯩ ꯑꯗꯨ ꯍꯥꯞꯄꯩ ꯃꯊꯧ ꯂꯩꯇꯦꯕ ꯑꯩꯉꯣꯟꯗ
ꯑ
ꯑꯥꯏꯂꯥꯁ ꯍꯥꯞꯄꯩꯁꯨ ꯑꯩ ꯃꯊꯧ ꯂꯩꯇꯦ ꯀꯥꯏꯗꯒꯤ ꯁꯨꯃꯥꯏꯅ ꯆꯨꯝꯅ ꯂꯩꯕꯁꯤꯕꯨ ꯀꯩꯝꯇ ꯁꯦꯟꯅꯕ ꯉꯝꯗꯦ
ꯑꯣ ꯑꯥꯏꯂꯁ ꯍꯥꯞꯁꯦ ꯌꯥꯝ ꯊꯤ ꯁꯣꯛꯄꯅꯦ ꯀꯣ
ꯌꯥꯝ ꯍꯥꯞꯄ ꯌꯥꯝ ꯍꯥꯄꯕ ꯃꯥꯂꯤꯀꯣ
ꯑꯁ ꯑꯩꯈꯣꯏ ꯂꯩꯀꯥꯏꯗꯅꯦ ꯄ꯭ꯔꯣꯒ꯭ꯔꯥꯝ ꯑꯁ ꯑꯩ ꯍꯥꯞꯄ ꯅꯠꯇꯦ ꯀꯩꯇꯧꯔꯒꯦ ꯑꯩꯈꯣꯏ ꯂꯩꯀꯥꯏ ꯑꯩꯈꯣꯏ ꯂꯩꯀꯥꯏꯗ ꯄ꯭ꯔꯣꯒ꯭ꯔꯥꯝ ꯂꯩꯔꯗꯤ ꯄ꯭ꯔꯣꯒ꯭ꯔꯥꯝ ꯂꯩꯔꯅꯤ ꯄ꯭ꯔꯣꯒ꯭ꯔꯥꯝ ꯑꯆꯧꯕ ꯂꯩꯔꯅꯤ ꯍꯥꯏꯔꯗꯤꯀꯣ ꯈ꯭ꯔꯤꯁꯃꯥꯁ ꯀꯨꯝꯕ ꯑꯗꯨꯒꯨꯝꯕ ꯅꯠꯇ꯭ꯔꯒ ꯄ꯭ꯔꯣꯒ꯭ꯔꯥꯝ ꯑꯆꯧꯕ ꯂꯨꯍꯣꯡꯕ ꯑꯆꯧꯕꯒꯨꯝꯕ ꯂꯩꯔꯦ ꯍꯥꯏꯔꯗꯤꯀꯣ ꯍꯦꯛꯇ ꯑꯗꯨꯃꯥꯏ ꯍꯥꯞꯅꯩꯌꯦꯕ ꯈꯨꯖꯤꯟꯒꯁꯦ ꯂꯣꯏ ꯇꯠꯅꯕꯤꯅꯦ ꯑꯩꯈꯣꯏ ꯂꯩꯀꯥꯏꯒꯤ ꯂꯩꯁꯥꯕꯤ ꯃꯌꯥꯝꯁꯦ ꯈꯨꯖꯤꯟꯁꯨ ꯄꯥꯁꯨ ꯕ
ꯎꯝ
ꯑꯥꯏꯂꯥꯁꯀꯗꯣ ꯂꯣꯏ ꯊꯥꯞꯆꯜꯂꯒ ꯑꯗꯨꯒ ꯑꯗꯨꯅ ꯀꯦꯜꯂꯛꯄ ꯃꯇꯝꯗꯗꯤ ꯎꯝ ꯃꯥꯏ ꯃꯤꯠ ꯇꯥꯕꯗ ꯑꯗꯨꯝ ꯀꯦꯜꯂꯦ ꯍꯥꯏ ꯑꯗꯨꯒ ꯑꯣꯔꯤꯖꯤꯅꯦꯜꯁꯨ ꯀꯦꯜꯂꯛꯑꯦ ꯍꯥꯏ ꯑꯣꯔꯤꯖꯤꯅꯦꯜꯁꯨ ꯑꯗꯨꯝ
ꯍꯣꯏ ꯀꯦꯟꯕ ꯀꯦꯟꯕꯅꯦ ꯑꯩꯕꯨꯗꯤ ꯑꯃꯨꯛꯇꯗꯤ ꯍꯥꯞꯇ꯭ꯔꯤꯕꯀꯣ ꯑꯗꯨꯝ ꯍꯥꯏꯌꯦꯕ ꯏꯃꯥꯟꯅꯕꯤꯈꯩ
ꯑꯗꯣ ꯑꯩꯗꯤ ꯌꯥꯝ ꯎꯔꯛꯑꯦꯕ ꯈꯨꯖꯤꯟꯒꯤꯁꯨ ꯑꯁ ꯑꯩꯈꯣꯏ ꯂꯩꯀꯥꯏꯗꯤ ꯍꯥꯏꯔ ꯑꯗꯣ ꯑꯩꯈꯣꯏ ꯂꯩꯀꯥꯏꯒꯤ ꯍꯧꯖꯤꯛ ꯀꯟꯅ ꯇ꯭ꯔꯦꯟꯗꯤꯡ ꯀꯟꯅ ꯆꯈꯠꯂꯛꯏ ꯌꯥꯗ ꯌꯣꯠ ꯅꯄ ꯌꯥꯗ ꯌꯣꯠ ꯅꯞꯄ ꯌꯥꯗ ꯍꯣ ꯌꯣꯠ ꯅꯞꯄ
ꯎꯝ
ꯌꯥ ꯐꯥꯕꯒ ꯍꯥꯏꯅꯤꯡꯗꯦ ꯌꯥꯗ ꯌꯣꯠ ꯅꯞꯄ
ꯃꯤ ꯄꯩꯁꯥ ꯄꯥꯏꯕꯩꯅꯤ ꯀꯩꯗꯧꯔꯒꯦ
ꯑꯗꯨꯅꯦ ꯄꯩꯁꯥ ꯄꯥꯏꯕꯩꯅꯦ
ꯄꯩꯁꯥ ꯂꯩꯇ꯭ꯔꯗꯤ ꯇꯧ ꯌꯥꯕ
ꯑꯋꫭ ꯑꯩꯈꯣꯏ ꯑꯩꯈꯣꯏ ꯑꯩꯈꯣꯏ ꯃꯅꯤ ꯄꯨꯔꯗ ꯑꯩꯈꯣꯏ ꯃꯅꯤꯄꯨꯔꯗꯗꯤ ꯑꯗꯨꯗꯣ ꯇꯥꯡꯉꯦ ꯍꯥꯏꯕ ꯑꯗꯨꯒ ꯃꯤ ꯐꯤꯂꯤꯄꯤꯟꯁ ꯊꯥꯏꯂꯦꯟ ꯀꯩꯅꯣ ꯏꯟꯗꯣꯅꯦꯁꯤꯌꯥ ꯈꯣꯏꯗꯗꯤ ꯍꯣꯡꯕ ꯃꯥꯜꯂꯦ ꯑꯗꯨꯏꯗꯣ ꯃꯤ ꯈꯨꯗꯤꯡꯃꯛ ꯂꯣꯏ ꯍꯥꯞꯄꯤꯗ ꯑꯗꯨꯝ ꯑꯩꯅ ꯊꯤꯖꯟꯕ ꯍꯥꯏꯇꯥꯔꯦꯀꯣ
ꯎꯝ
ꯑꯗ ꯃꯣꯏꯒꯤ ꯇꯧꯕ ꯈꯨꯇꯧ ꯀꯩꯅꯣ
ꯑꯩꯁꯨ ꯃꯤꯠꯇꯤ ꯂꯦꯟꯗꯤ ꯂꯦꯟꯅꯤꯡꯉꯤ ꯇꯟꯕ
ꯀꯤ ꯑꯗꯨꯃꯥꯏ ꯑꯩꯗꯤ ꯍꯦꯛꯇ ꯔꯤꯁꯔꯁꯁꯦ ꯍꯦꯛꯇ ꯇꯧꯅꯤꯡꯉꯛꯄ ꯕꯤꯗꯤꯑꯣꯒꯨꯝ ꯎꯕꯁꯦ ꯍꯦꯛꯇ ꯇ ꯔꯤꯁꯔꯁ ꯇꯧꯅꯤꯡꯉꯛꯑꯦꯕ ꯑꯩꯗꯤ
ꯑꯦꯁ ꯔꯤꯁꯔꯁ ꯔꯤꯁꯔꯆꯔ ꯑꯐꯥꯎꯕꯅꯤꯅꯦ ꯑꯗꯨꯗꯤ ꯅꯪꯁꯦ ꯅꯠꯇ꯭ꯔꯥ
ꯅꯠꯇꯦꯗ ꯍꯥꯎꯕꯩ ꯅꯠꯇꯦꯗ
ꯑꯐꯥꯎꯕ ꯑꯣꯏꯔꯛꯎ ꯀꯩꯅꯣ
ꯑ ꯇꯜꯂꯦꯗ ꯔꯤꯁꯔꯆꯔꯒ ꯇꯧꯔꯛꯀꯅꯤ ꯑꯩꯉꯣꯟꯗꯥ ꯇꯜꯂꯦꯕꯗꯨꯅ
ꯉꯁꯤꯗꯤ ꯀꯩꯝ ꯆꯠꯂꯣꯏꯗ꯭ꯔꯣ
ꯅꯣꯡꯇꯥꯔꯤꯌꯦ ꯀ꯭ꯂꯥꯁꯀ ꯑꯝꯇ ꯆꯠꯂꯔꯣꯏ ꯅꯠꯇ꯭ꯔꯗꯤ ꯑꯩ ꯀ꯭ꯂꯥꯁ ꯆꯠꯀꯦ ꯇꯧꯔꯅꯦꯕ
ꯂꯥꯏꯔꯤꯛ ꯊꯋꯥꯏ ꯌꯥꯎꯔꯤꯅꯤꯅꯦ ꯅꯠꯇ꯭ꯔꯥ
ꯄꯨꯡ ꯕꯥꯔꯣ ꯄꯨꯡ ꯕꯥꯔꯣꯗ ꯀ꯭ꯂꯥꯁ ꯂꯩ ꯍꯥꯏꯌꯦꯕ ꯑꯗꯨ
ꯎꯝ
ꯀ꯭ꯂꯥꯁꯇꯤ ꯆꯠꯂꯦ ꯑꯗꯣ ꯑꯦꯠꯃꯤꯁꯟꯗꯤ ꯇꯧꯗ꯭ꯔꯤ
ꯇꯧꯅꯤ ꯀꯩꯅꯣ ꯇꯧꯔꯣꯏꯗ꯭ꯔꯣ
ꯁꯚꯦꯟ ꯑꯩꯠꯁꯦ ꯑꯩ ꯑꯃꯨꯛ ꯃꯤꯡ ꯆꯟꯁꯤꯟꯒꯅꯤꯕ ꯈꯪꯕ꯭ꯔꯥ ꯀ꯭ꯋꯦꯠ ꯊꯥꯗꯕꯒꯤ
ꯅꯣꯏ ꯀꯣꯂꯦꯖꯇ ꯑꯗꯨꯝ ꯌꯥꯎꯕ꯭ꯔꯥ ꯁꯚꯦꯟ ꯑꯩꯠꯇꯣ
ꯁꯚꯦꯟ ꯑꯩꯟ ꯌꯥꯎꯋꯦ ꯑꯗꯨꯒ ꯀ꯭ꯂꯥꯁ ꯇꯤꯃꯤꯗ ꯑꯩꯈꯣꯏ ꯑꯩꯈꯣꯏ ꯀꯩꯅꯣ ꯑꯣꯖꯥꯗꯨꯅ ꯀ꯭ꯂꯥꯁꯇꯤ ꯑꯗꯨꯝ ꯂꯥꯛꯄ ꯍꯧꯕ ꯌꯥꯔꯦ ꯑꯗꯨꯝ ꯍꯥꯟꯅ ꯇꯥꯛꯄ ꯍꯧꯕ ꯌꯥꯔꯦ ꯑꯦꯠꯃꯤꯁꯟꯒꯤꯗꯤ ꯀꯣꯟꯅ ꯍꯟ ꯃꯊꯪ ꯃꯊꯪ ꯊꯥꯗ ꯑꯗꯨꯝ ꯀꯩꯅꯣ ꯇꯧꯖꯔꯛꯁꯅꯤ ꯍꯥꯏꯅꯒꯣ ꯃꯥꯅ ꯍꯥꯏꯔꯛꯏꯕ ꯐꯥꯁꯇꯤ ꯑꯗꯨꯝ ꯂꯥꯛꯄ ꯌꯥꯔꯦ ꯃꯥꯅ ꯇꯥꯏꯃꯤꯡꯗꯣ ꯑꯗꯨꯝ ꯍꯥꯏꯕꯤꯔꯛꯑꯦꯕ
ꯅꯪ ꯀꯣꯂꯦꯖꯇꯣ ꯅꯣꯏꯒꯤ ꯅꯪꯒꯤ ꯅꯣꯏ ꯑꯅꯛꯄꯗ ꯂꯩꯕꯗꯨꯗ ꯇꯧꯕ꯭ꯔꯥ
ꯍꯣꯏ ꯂꯝꯐꯦꯜꯗ ꯂꯩ ꯑꯩꯗ ꯗꯤꯁꯤ ꯃꯅꯥꯛꯇ ꯆꯠꯂꯁꯨ ꯌꯥꯏ ꯆꯠꯇ꯭ꯔꯁꯨ ꯌꯥꯏ ꯀ꯭ꯂꯥꯁ ꯀꯨꯁꯤꯅꯦ ꯑꯗꯣ ꯑꯗꯨꯝ ꯑꯣꯖꯥ ꯈꯪꯅꯕꯗꯨ ꯑꯣꯖꯥ ꯈꯪꯅꯕꯗꯣ ꯄꯥꯝꯕ ꯀꯩꯅꯣ ꯑꯣꯖꯥ ꯈꯪꯅꯕꯁꯦ ꯐꯩꯗꯅ ꯑꯗꯨꯒꯤꯅꯤ ꯈꯪꯅꯕꯨꯗꯤ ꯈꯪꯅꯔꯦꯗ ꯍꯧꯖꯤꯛꯇꯤ ꯑꯗꯨ ꯌꯥꯝ ꯀꯥꯟ ꯌꯥꯝ ꯈꯪꯅꯩ ꯌꯥꯝ ꯀꯥꯟꯅꯩꯕ ꯑꯗꯨꯗꯣ ꯑꯇꯣꯞꯄꯅ ꯐꯪꯗꯕ ꯄꯣꯠꯀꯗꯣ ꯂꯣꯏ ꯐꯪꯉꯦꯕ
ꯏꯁ ꯏꯁ ꯏꯁ ꯀꯣꯏꯕ ꯑꯣꯏ ꯆꯠꯈ꯭ꯔꯣ ꯆꯠꯂꯣ ꯑꯗꯨꯗꯤ ꯂꯥꯏꯔꯤꯛ ꯇꯝꯃꯨꯔꯅꯨ
ꯑꯦꯛꯖꯥꯝ ꯅꯠꯇꯦ ꯑꯦꯛꯖꯥꯝꯒꯤꯗ ꯀꯌꯥꯝ ꯀꯥꯟꯅꯩ ꯍꯥꯏꯕ ꯈꯪꯕ꯭ꯔꯥ
ꯎꯝ
ꯃꯤꯅ ꯐꯪꯗꯕ ꯄꯣꯠꯅꯦ ꯑꯩꯈꯣꯏꯅ ꯐꯪꯉꯛꯇꯣꯏꯁꯦ ꯀ꯭ꯂꯥꯁ ꯌꯥꯎꯕꯅꯤꯅ
ꯎꯝ ꯑꯗꯨꯕꯨꯗꯤ
ꯑꯣꯖꯥ ꯈꯪꯅꯕꯁꯤ ꯌꯥꯝ ꯅꯨꯡꯉꯥꯏꯀꯣ ꯑꯃꯔꯣꯝꯗ ꯍꯥꯏꯔꯗꯤ ꯀꯣꯂꯦꯖꯇ ꯀꯣꯂꯦꯖꯇ ꯊꯥꯔꯤꯉꯩꯗꯗꯤ ꯌꯥꯝ ꯅꯨꯡꯉꯥꯏꯔꯝꯕꯅꯤꯅꯦ ꯍꯦꯛ ꯍꯣꯡꯈꯤꯕꯗ ꯌꯥꯗ꯭ꯔꯥ ꯆꯦꯛꯈꯥꯏꯔꯦ
ꯆꯦꯛꯈꯥꯏꯔꯦ
ꯀꯔꯤ
ꯆꯠꯇ꯭ꯔꯣ ꯆꯠꯂꯣ ꯅꯥꯄꯥꯝꯗ ꯇꯧꯕꯩꯗꯣ
ꯑꯁ ꯈꯪꯗꯦꯗ ꯂꯥꯏꯔꯤꯛ ꯇꯝꯕꯁꯦ ꯌꯥꯝ ꯋꯥꯏ ꯅꯨꯡꯕꯨꯗꯤ ꯅꯨꯡꯉꯥꯏ ꯑꯗꯣ ꯑꯃꯔꯣꯝꯗꯗꯤ ꯋꯥꯏꯀꯣ
ꯋꯥꯏꯗ ꯀꯗꯥꯏꯗꯩ ꯑꯗꯣ ꯇꯝꯗ ꯁꯨ ꯃꯨꯛ ꯌꯥꯗꯕꯀꯣ ꯇꯝꯗꯗꯤ ꯑꯗꯨꯝ ꯃꯤꯔꯤ ꯑꯃ ꯑꯗꯨꯝ ꯂꯩꯗꯣꯏꯅꯦ
ꯃꯥꯅꯦ ꯃꯥꯅꯦ ꯃꯤ ꯑꯔꯦꯝꯕ
ꯀꯩꯅꯣꯅꯤ ꯑꯁ ꯑꯩꯗꯤ ꯊꯕꯛꯁꯦ ꯁꯠ ꯁꯠ ꯁꯠ ꯇꯧꯅꯤꯡꯉꯕꯅꯤ ꯍꯟꯗꯛ ꯊꯕꯛꯁꯨ ꯑꯝꯇ ꯀꯧꯔꯛꯇꯦ
ꯑꯦꯛꯖꯥꯝ ꯊꯥꯎ ꯀꯩꯅꯣ ꯁꯦꯟꯇ꯭ꯔꯦꯜꯒꯤ ꯃꯌꯥꯝ
ꯑꯦꯛꯖꯥꯝ ꯍꯟꯗꯛ ꯌꯥꯝ ꯄꯥꯛ ꯂꯥꯛꯇꯦ ꯑꯩꯅ ꯄꯥꯝꯕ ꯍꯥꯏꯕꯨ ꯑꯩꯗꯤ ꯗꯤꯐꯦꯟꯁꯀꯤ ꯑꯗꯨꯝ ꯄꯥꯝꯕꯅꯦꯕꯀꯣ
ꯎꯝ
ꯑꯗꯥꯒꯤ ꯂꯥꯛꯇꯦꯕ ꯍꯟꯗꯛꯁꯦ
ꯍꯣꯏꯁꯦ ꯍꯣꯏꯁꯦ ꯊꯕꯛꯀꯗꯣ ꯀꯧꯔꯛꯑꯒ ꯊꯕꯛꯀꯗꯣ
ꯕꯦꯡ ꯕꯦꯡꯒꯤꯗꯨꯗꯤ ꯊꯥꯕ ꯉꯝꯗꯦꯕ ꯕꯦꯡꯒꯤ ꯑꯃꯨꯛꯂꯛ ꯊꯥꯔꯨꯔꯦ ꯏꯁ ꯀꯗꯥꯢꯗꯩ ꯀꯣꯛꯁꯦ ꯁꯦꯒꯥꯢꯒꯦ ꯇꯧꯋꯤꯍꯦ
ꯉꯥꯎꯕ꯭ꯔꯥ
ꯉꯥꯎꯏꯗ ꯀꯗꯥꯏꯗꯒꯤ
ꯋꯥꯔꯕ ꯄꯨꯟꯁꯤꯗ ꯄꯩꯁꯥ ꯅꯨꯡꯁꯥꯒ ꯄꯥꯕꯗꯤ ꯉꯝꯃꯔꯣꯏ
ꯄꯩꯁꯥ ꯆꯪꯗꯕꯤ ꯑꯗꯨꯅ ꯍꯦꯟꯅ ꯅꯨꯡꯉꯥꯏꯇ꯭ꯔꯣ ꯁꯦꯟꯇꯔꯒꯗꯤ ꯄꯩꯁꯥ ꯆꯪꯗꯕꯅꯤꯅ ꯅꯨꯡꯉꯥꯏꯇ꯭ꯔꯣ ꯑꯗꯨꯅ ꯅꯪ ꯁꯤꯗ ꯁꯤꯗ ꯊꯕꯛ ꯀꯧꯕꯗꯤ ꯄꯤꯌꯣꯟ ꯃꯆꯥꯒꯤ ꯃꯥꯄꯜ ꯅꯤꯄꯥꯜ ꯃꯥꯄꯜ ꯌꯧꯔꯑꯦ ꯍꯧꯖꯤꯛꯇꯤ ꯐꯤꯌꫭꯟ ꯃꯆꯥꯒꯤ ꯑꯗꯨ ꯌꯧꯔꯕꯅ ꯀꯔꯤꯗꯤ ꯎꯄꯥꯏ ꯂꯩꯑꯦ
ꯊꯕꯛ ꯇꯧꯅꯕ ꯇꯧꯔꯣ ꯏꯃꯥ ꯏꯄꯥ ꯅꯨꯡꯉꯥꯏꯅ ꯊꯝꯅꯤꯡꯉꯥꯏ
ꯑꯗꯨꯅꯦ
ꯊꯕꯛ ꯇꯧꯔꯒ ꯅꯨꯄꯤ ꯊꯤꯒ ꯑꯃꯨꯛ ꯇꯧꯔꯛꯑꯅꯤꯅꯦ ꯅꯣꯏꯁꯦ ꯅꯨꯄꯥꯁꯦ ꯊꯕꯛ ꯍꯦꯛ ꯇꯧꯔ ꯇꯣꯂꯣꯞ ꯍꯦꯛ ꯆꯥꯔꯗꯤ ꯅꯨꯄꯤ ꯄꯨꯔꯛꯒꯦ ꯇꯧꯔꯅꯤ
ꯅ ꯅ ꯅ ꯑꯗꯨ ꯑꯩ ꯇꯧꯔꫭꯏ ꯑꯩ ꯇꯧꯔꫭꯏ ꯑꯩ ꯇꯧꯔꫭꯏ ꯍꯥꯟꯅ ꯌꯨꯝꯒꯤ ꯌꯨꯝꯒꯤ ꯐꯖꯅ ꯏ ꯐꯖꯗꯤꯍꯦ ꯆꯍꯤꯗꯨꯒ
ꯎꯝ ꯍꯥꯏꯒꯦ ꯇꯧꯕꯅꯤ ꯍꯥꯏꯗꯤ ꯃꯤꯉꯣꯟꯗ ꯗꯤꯄꯦꯟ ꯇꯧꯅꯤꯡꯗꯕꯒꯤ ꯄꯩꯁꯥ ꯇꯥꯜꯂꯤꯅꯤꯗꯅ
ꯑꯗꯨꯗ ꯆꯍꯤꯗꯨꯒ ꯆꯍꯤ ꯑꯃ ꯑꯅꯤ ꯑꯅꯤ ꯑꯍꯨꯝ ꯂꯩꯔꯗꯤ ꯑꯗꯨꯝ ꯆꯠꯈꯤ ꯌꯥꯔꯦ ꯅꯪꯁꯨ
ꯎꯝ ꯎꯝ ꯎꯝ
ꯑꯩ ꯂꯨꯍꯣꯡꯕ ꯂꯥꯛꯀꯗ꯭ꯔꯣ
ꯊꯣꯏꯅꯦ ꯑ ꯀꯩꯅꯣ ꯑ ꯀꯔꯤꯕ ꯑ ꯑ ꯑꯜꯃꯤꯔꯥ ꯃꯔꯤ ꯃꯃꯥꯏ ꯃꯔꯤ ꯄꯥꯟꯕ ꯄꯤꯗꯣꯏꯅꯦ
ꯉꯝꯅꯕꯁꯨ ꯇꯧꯕꯤꯅꯤꯗ ꯉꯝꯗ꯭ꯔꯁꯨ ꯑꯍꯨꯝꯒꯤ ꯑꯍꯨꯝꯒꯤ ꯉꯝꯃꯗꯤ ꯗꯤ ꯌꯥꯔꯕ ꯅꯠꯇ꯭ꯔꯣ
ꯑꯁ ꯑꯎꯝꯄꯣꯛꯀ ꯄꯨꯟꯅꯤꯡꯗꯦꯗ ꯑꯁ ꯈꯪꯗꯦ ꯍꯧꯖꯤꯛꯀꯥꯟꯁꯦ ꯈꯪꯗꯦꯗ ꯑꯝꯇ ꯂꯨꯍꯣꯡꯕ ꯍꯥꯏꯗꯤ ꯒ꯭ꯌꯥꯟ ꯃꯦꯟ ꯇꯥꯗ꯭ꯔꯦ ꯍꯧꯖꯤꯛꯀꯥꯟꯒꯤ ꯔꯤꯂꯦꯁꯟꯁꯤꯞ ꯃꯌꯥꯝꯁꯦ
ꯔꯤꯂꯦꯁꯟꯁꯤꯞ ꯔꯤꯂꯦꯁꯟꯁꯤꯞ ꯇꯣꯛꯀꯅꯤ ꯀꯔꯤꯅꯣ ꯑꯦꯖꯦ ꯃꯩꯁꯅꯥꯝꯒꯤ ꯏꯁꯩ ꯑꯃ ꯂꯩꯕꯅꯦ ꯍꯦꯛ ꯂꯨꯍꯣꯡꯒꯔꯥꯗꯤ
ꯀꯔꯤ
ꯍꯦꯛꯇ ꯁ꯭ꯇꯦꯇꯁꯇꯒ ꯌꯥꯝ ꯎꯕꯅꯤ ꯑꯗꯨ ꯏꯁꯩꯗꯣ ꯏꯟꯁꯤꯟꯂꯨꯕ ꯂꯩ ꯅꯠꯇꯦ
ꯉꯥꯏꯈꯣ ꯑꯁ ꯃꯤ ꯆꯦꯟꯕꯒꯤ ꯅꯠꯇꯔꫭ ꯅꯪ ꯍꯥꯏꯖ
ꯑꯗꯣ ꯍꯦꯛꯇ ꯊꯝꯅꯕꯅꯤꯅꯦ ꯀꯥꯗ ꯃꯤꯡꯗ
ꯑꯩꯒꯤ ꯑꯣꯏꯖꯔꯦ ꯅꯪꯁꯦ ꯍꯥꯏꯕ꯭ꯔꯥ ꯀꯩꯅꯣꯝ ꯍꯥꯏꯕ
ꯑ ꯑꯩꯒꯤ ꯑꯣꯏꯕ ꯐꯪꯖꯔꯦ ꯇꯧꯋꯦꯗꯣ ꯅꯪꯁꯨ ꯍꯥꯄꯛꯇꯣꯏꯅꯦ ꯑꯗꯨꯅꯣ ꯅꯣꯏꯑꯔꯣꯅ
ꯑꯩꯗꯤ ꯆꯦꯜꯂꯣꯏ
ꯑꯣꯍꯣ ꯅꯗꯪ ꯆꯦꯟꯗꯁꯨ ꯅꯪ ꯂꯧꯈꯤꯅꯤꯗꯨ ꯅꯅ ꯃꯒꯗ ꯌꯨꯝ ꯀꯩꯅꯣ ꯍꯥꯏꯅ ꯁꯤꯡꯅꯔꯒ ꯂꯧꯅ ꯂꯧꯅ ꯂꯩꯅ ꯅꯤꯗꯅ ꯑꯗꯨꯗ ꯑꯗꯨꯗ ꯅꯣꯏ ꯍꯦꯔꯣꯅ ꯍꯥꯄꯛꯇꯣꯏꯅꯦꯕ ꯑꯗꯨꯒ ꯅꯪꯅ ꯑꯃꯨꯛ ꯑꯗꯨꯗ ꯅꯪ ꯑꯗꯨꯒ ꯑꯗꯨꯗ ꯅꯪꯅ ꯑꯃꯨꯛ ꯔꯤꯁꯤꯌꯔ ꯇꯧꯔꯛꯇꯣꯏꯕ
ꯊꯃꯣꯏꯗ ꯇꯤꯡ ꯂꯥꯎꯕ ꯐꯥꯎꯕ꯭ꯔꯥ
ꯐꯥꯎꯗꯦꯗ
ꯐꯥꯎꯔꯝꯅꯤꯗ ꯆꯤꯟꯊꯤꯕ ꯅꯆꯤꯟ ꯊꯤꯒꯅꯨ
ꯐꯥꯎꯗꯦꯅꯦ
ꯐꯥꯎꯕꯗꯣ ꯐꯥꯎꯕꯗꯣ ꯑꯩꯁꯨ
ꯐꯥꯎꯖ ꯐꯥꯎꯖꯗꯕꯗꯣ
ꯐꯥꯎꯖꯕꯗꯣ
ꯂꯨꯍꯣꯡꯅꯤꯡꯗꯦ ꯍꯥꯏꯁꯦ ꯇꯥꯗ꯭ꯔꯥ
ꯅꯪꯅ ꯂꯨꯍꯣꯡꯅꯤꯡꯗꯖꯨ ꯅꯪ ꯐꯥꯎꯖꯔꯤꯗꯣ ꯑꯩꯅ ꯂꯣꯏ ꯈꯪꯕꯗꯣ ꯍꯣꯇ꯭ꯔꯣꯡ ꯍꯣꯅ ꯎꯔꯦ ꯑꯩꯗꯤ ꯅꯪꯅ ꯅꯪ ꯅꯪꯅ ꯀꯔꯤ ꯍꯥꯏꯕ꯭ꯔꯥ ꯑꯃ ꯍꯥꯏꯕꯅꯦ
ꯈꯜꯂꯤꯗꯣ ꯍꯥꯏꯕ ꯈꯪꯗꯦ
ꯅꯪꯅ ꯅꯪꯅ ꯅꯅ ꯈꯜꯂꯤꯗꯣ ꯑꯣ ꯅꯨꯡꯁꯤꯕꯅꯤꯗ ꯑꯗꯨ ꯁꯤꯃꯥꯗꯣ ꯀꯩ